ꯍꯂ ꯍꯜꯂꯣ
ꯇꯥꯕ꯭ꯔꯥ ꯑꯣ
ꯑ ꯇꯌꯦ
ꯑꯣ ꯐꯔꯤ ꯇꯧꯔꯤꯅꯣ
ꯑꯗꯨꯝ ꯂꯤꯔꯤꯌꯦꯦ ꯅꯣꯏꯗꯤ
ꯑꯁ ꯕꯤꯌꯇꯤ ꯆꯠꯄꯒꯤ ꯋꯥꯕꯁꯤꯅ ꯉꯁꯤ
ꯍꯥ ꯍꯥ
ꯍꯧꯖꯤꯛ ꯍꯧꯖꯤꯛ ꯍꯧꯖꯤꯛꯀꯥꯟꯗꯤ ꯏꯔꯥꯡ ꯐꯠꯇꯕꯅꯤꯅꯀꯣ
ꯑꯥ ꯑꯥ ꯑꯥ ꯋꯥꯔꯝꯒꯅꯤꯗ
ꯑꯁ ꯋꯥꯏꯅꯦ ꯑꯣ ꯍꯣꯏ
ꯎ
ꯋꯥꯗꯤ ꯋꯥꯗꯤ ꯋꯥꯏ ꯑꯗꯨꯕꯨ ꯅꯪ ꯋꯥꯗꯤ ꯋꯥꯏ ꯍꯣꯏ ꯑꯗꯨꯕꯨ ꯅꯣꯏꯒꯤ ꯃꯈꯣꯟ ꯇꯥꯕꯗꯨꯗ ꯑꯗꯨꯝ ꯋꯥꯕꯁꯦ ꯈꯔ ꯍꯦꯛ ꯍꯟꯊꯈ꯭ꯔ
ꯌꯥꯔꯦ ꯌꯥꯔꯦ ꯌꯥꯔꯦ ꯇꯥꯏꯦ
ꯍꯣꯏ ꯋꯥꯔꯁꯨꯣꯅꯦ
ꯍꯥꯎ
ꯕ꯭ꯔꯥ ꯃꯥꯣꯏꯒꯤ ꯃꯈꯣꯟ ꯇꯥꯕꯗ ꯋꯥꯕꯁꯦ ꯎꯝ ꯋꯥꯕꯗꯣ ꯍꯟꯊꯈ꯭ꯔꯦꯕ
ꯍꯥꯏ
ꯌꯥꯏꯀꯣ ꯇ ꯍꯥꯏꯦꯀꯣ
ꯦ ꯍꯣꯏ ꯇꯥꯏꯌꯦ ꯇꯥꯏꯌꯦ ꯇꯥꯏꯌꯦ
ꯍꯥꯏꯒꯤ ꯀꯣ
ꯇꯥꯏꯌꯦꯟ
ꯑꯩꯅ ꯍꯥꯏꯕꯗꯤ ꯈꯨꯝꯗꯤ ꯈꯨꯝꯗꯦ ꯃꯁꯤ
ꯈꯨꯃꯦ
ꯉꯁꯤꯁꯦ ꯀꯩꯅꯣ ꯇꯧꯕꯀꯣ ꯗ꯭ꯌꯨꯇꯤ ꯆꯠꯂꯦꯕꯀꯣ ꯆꯦ ꯃꯊꯛꯇ ꯑ ꯇꯅꯣꯒꯤ ꯁꯥꯏꯗ ꯑ ꯖꯨꯖꯪ ꯇꯦꯡꯗꯣ ꯈꯪꯕ꯭ꯔꯥ
ꯑꯩ ꯈꯪꯗꯦ ꯈꯪꯗꯦ
ꯑꯗꯨꯒꯤ ꯁꯥꯏꯠꯇ ꯗꯌꯨꯇꯤ ꯆꯠꯂꯦꯕ ꯑꯗꯨꯒꯤ ꯑꯁ ꯒꯥꯔꯤ ꯇꯣꯡꯕꯗ ꯀꯣꯛ ꯉꯥꯎꯔꯦꯅꯦ ꯑꯗꯨꯝ ꯃꯅꯨꯡꯗ ꯊꯃꯒꯠ ꯃꯔꯦ ꯉꯁꯤꯒꯤꯗꯤ ꯂꯣꯏꯈ꯭ꯔꯦ ꯋꯥꯃꯟꯕꯒꯤ ꯉꯥꯛꯇꯪ ꯍꯤꯞꯊꯕꯀꯣ
ꯑꯣ
ꯅꯪꯗꯤ ꯀꯩ ꯀꯗꯥꯏꯗ ꯂꯩꯕ꯭ꯔꯥ
ꯈꯣꯢꯗꯤ ꯍꯣꯁꯇꯦꯜꯗ ꯂꯩꯌꯦ
ꯑꯣ ꯍꯣꯁꯇꯦꯜꯗ ꯂꯩꯕꯗꯤ ꯐꯩꯍꯦ
ꯀꯃꯥꯢꯅ ꯐꯥꯕ꯭ꯔꯣ
ꯁꯨꯃꯥꯏꯅ ꯐꯩꯅꯦ ꯂꯩꯔꯤꯛ ꯂꯩꯔꯤꯛ ꯄꯥꯕ ꯍꯥꯏꯁꯦ ꯂꯥꯏꯔꯤꯛ ꯇꯝꯕ ꯍꯥꯏꯁꯦ ꯌꯥꯝ ꯐꯔꯦꯅꯦ ꯑꯗꯣ ꯑꯩꯗꯤ ꯂꯩꯔꯤꯛ ꯂꯥꯏꯔꯤꯛ ꯂꯥꯏꯔꯤꯛ ꯇꯝꯅꯤꯡꯉꯁꯨ ꯎꯄꯥꯏ ꯂꯩꯇꯦ ꯆꯍꯤꯅ ꯆꯍꯤ ꯍꯥꯏꯁꯤꯔ ꯃꯇꯝꯅ ꯑꯗꯨꯝ ꯌꯥꯗ꯭ꯔꯦꯕꯀꯣ ꯅꯪ ꯀ꯭ꯂꯥꯁ ꯀꯌꯥ
ꯅꯈꯣꯏꯗꯤ ꯂꯣꯏꯔꯝꯒꯅꯤꯗ ꯑꯗꯨꯗꯤ ꯂꯥꯏꯔꯤꯛ ꯇꯝꯕ ꯂꯣꯏꯈ꯭ꯔꯕ ꯃꯥꯜꯂꯤꯍꯦ
ꯂꯣꯏꯔꯦ ꯂꯣꯏꯔꯦ ꯑꯗꯣ ꯅꯪ ꯅꯪꯗꯤ ꯀ꯭ꯂꯥꯁ ꯀ꯭ꯂꯥꯁ ꯀꯌꯥ ꯀꯥꯕ꯭ꯔꯥ
ꯑꯩꯈꯣꯏꯗꯤ ꯁꯤꯃꯦ ꯁꯤꯃꯦ ꯁꯦꯃꯤꯁ ꯇ꯭ꯔꯦꯅꯤ ꯁꯇꯥꯔ
ꯋꯥꯎ ꯁꯦꯀꯦꯟꯗ ꯁꯦꯃꯦꯁꯇꯔ ꯕꯤ ꯑꯦ ꯑꯁ ꯌꯥꯏꯍꯦ ꯑꯦꯝꯃꯦ ꯑꯁ ꯑꯗꯨꯗꯤ ꯅꯪ ꯅꯣꯏ ꯎꯖꯥ ꯑꯣꯖꯥ ꯅꯠꯇ꯭ꯔꯒ ꯑꯆꯧꯕ ꯃꯤ ꯑꯣꯏꯔꯀꯥꯟꯗ ꯑꯈꯣꯏꯅ ꯅꯣꯏ ꯅꯣꯏꯒꯤ ꯃꯅꯥꯛꯇ ꯂꯥꯛꯀꯅꯤꯀꯣ ꯑꯗꯨꯒ ꯅꯣꯏꯅ ꯐꯖꯅ ꯑꯁ ꯁꯤꯁꯦ ꯂꯨꯅ ꯇꯧꯕꯤꯒꯗꯕꯅꯤ ꯍꯥꯏꯅ ꯈꯜꯂꯒ ꯇꯧꯕꯤꯒꯗꯕꯅꯤꯀꯣ
ꯑꯥꯎ ꯇꯥꯎꯕꯤꯒꯅꯤ ꯇꯥꯎꯕꯤꯒꯅꯤ
ꯑꯣꯐꯤꯁꯥꯔꯗꯤ ꯑꯣꯏꯒꯗꯝꯅꯤꯀꯣ
ꯍꯣꯢ
ꯂꯩꯔꯤꯛ ꯂꯩꯔꯤꯛ ꯄꯥꯔꯒ ꯑꯥ ꯅꯨꯄꯥꯗ ꯌꯨꯝ ꯆꯦꯟꯈ꯭ꯔꯦ ꯍꯥꯏꯔꯒ ꯀꯣ ꯇꯧꯔꯗꯤ ꯆꯩ ꯂꯥꯛ ꯀꯅꯤ ꯀꯣ
ꯍꯣꯢ ꯌꯥꯏꯌꯦ ꯑꯩꯈꯣꯏꯗꯤ ꯌꯨꯝ ꯄꯥꯟꯂꯔꯣꯏꯅ ꯈꯜꯂꯒ ꯂꯩꯕꯅꯤ ꯑꯁ ꯄꯥꯅꯤꯡꯗꯦ
ꯑꯁ ꯑꯗꯨꯗꯤ ꯌꯥꯔꯣꯢꯍꯦ
ꯌꯥꯒꯅꯤꯗ ꯄꯥꯟꯗ꯭ꯔꯁꯨ ꯀꯔꯤꯔꯣ
ꯅꯪ ꯖꯦ ꯃꯥꯏ ꯑꯣꯏꯔꯝꯒꯅꯤꯀꯣ ꯂꯦꯡꯃꯩꯔꯣ ꯖꯦꯝꯃꯩꯔꯣ ꯂꯦꯡꯃꯩꯔꯣ
ꯃꯤ
ꯍꯥ
ꯑꯦ
ꯔꯣꯡꯃꯥꯏ
ꯑꯁ ꯅꯪꯒꯤ ꯀꯔꯤ ꯀꯔꯤ ꯑꯣꯏꯕ꯭ꯔꯥ
ꯈꯪꯗꯦ ꯍꯥꯏꯕꯤꯔꯣꯏ
ꯑꯣ ꯈꯪꯉꯤ ꯅꯪ ꯅꯪꯒꯤ ꯐꯣꯟ ꯈꯨ ꯇꯧꯗꯣ ꯈꯪꯉꯤꯗ ꯑꯩꯅ ꯅꯪꯒꯤ ꯋꯥꯈꯜꯗ ꯀꯔꯤ ꯍꯥꯏꯒꯦꯔꯥ ꯍꯥꯢꯅ ꯍꯥꯏꯕꯅꯤꯗ ꯍꯪꯕ ꯋꯥꯅꯤꯗ
ꯁꯦꯁ ꯁꯦꯁ
ꯈꯪꯉꯤꯗ
ꯌꯥꯔ
ꯔꯤꯗꯤ ꯀꯥꯟꯅ ꯄꯥꯎꯍꯦ ꯍꯣꯏꯅꯦ ꯑꯁ ꯅꯪꯒꯤ
ꯑꯥ
ꯃꯤꯇꯩꯥꯏ ꯃꯤꯇꯩꯇꯥꯏ ꯂꯋꯥ ꯈꯣꯡꯒꯥꯡꯗ ꯌꯥꯝ ꯐꯖꯕ ꯋꯥꯅꯤꯗ ꯌꯥꯝ ꯍꯥꯏꯕ ꯃꯥꯂ ꯗ ꯅꯪ ꯑꯩꯁꯨ ꯇꯝꯅꯤꯡ ꯑꯩꯁꯨ ꯇꯝꯅꯤꯡꯂꯛꯏꯗ ꯅꯪꯒꯤꯕ ꯋꯉꯥꯡꯗꯣ
ꯅꯪ ꯏꯁꯤꯡꯅꯦ ꯅꯅꯥꯎ ꯀꯌꯥ ꯁꯨꯒꯌꯨꯝꯗꯔ
ꯍꯥ ꯍꯥ
ꯌꯨꯝꯗꯅꯦ
ꯎꯝ ꯑꯥꯎ
ꯅꯆꯤꯟ ꯅꯆꯤꯟ ꯃꯅꯥꯎ ꯀꯌꯥ ꯂꯩꯒꯦ ꯍꯥꯏꯕ
ꯌꯨꯝꯗ
ꯍꯣꯏ ꯅꯪꯒꯤ ꯐ ꯏꯃꯨꯡꯗ
ꯑꯥ ꯑꯩꯒꯤ ꯏꯌꯥꯝꯕ ꯃꯔꯤ ꯂꯩꯌꯦ
ꯎꯝ ꯑꯗꯨꯒ ꯑ ꯑꯁꯗ ꯑꯁ ꯂꯣꯏꯔꯦ ꯅꯪ ꯅꯪ ꯅꯨꯄꯤ ꯑꯃ ꯈꯛꯇ ꯑꯣꯏꯕ ꯌꯥꯏ ꯌꯥꯏ ꯌꯥꯏ ꯌꯥꯏ ꯅꯪꯕꯨꯗꯤ ꯅꯪꯒꯤ ꯅꯪꯒꯤ ꯅꯌꯥꯝꯕꯁꯤꯡꯅ ꯅꯪꯕꯨ ꯁꯅꯥ ꯂꯨꯄꯥ ꯑꯗꯨꯃꯥꯏꯅ ꯈꯪꯂꯝꯃꯅꯦꯕꯀꯣ ꯑꯗꯨꯗꯤ
ꯑꯁ ꯅꯥꯠꯇ ꯀꯔꯤꯔ
ꯅꯪꯒꯤ ꯅꯪꯒꯤ ꯃꯤꯡꯕꯣ ꯁꯅꯥ ꯍꯥꯏꯀꯣ ꯃꯔꯛ ꯃꯔꯛꯇ ꯀꯧꯔꯕꯅꯤꯗ ꯁꯅꯥ ꯀꯥꯏꯅ ꯑꯗꯨꯝ ꯃꯥꯏ ꯀꯧꯕ꯭ꯔꯥ
ꯅꯠꯇꯦ ꯃꯥꯏꯟ ꯅꯠꯇꯥꯎꯗꯦ ꯀꯥꯎꯗꯦ
ꯑꯁ ꯅꯪ ꯅꯪꯁꯦ ꯅꯪꯒꯤ ꯑꯩ ꯑꯩꯅ ꯅꯪꯒꯤ ꯅꯕꯨꯡ ꯑꯣꯏꯔꯝꯑꯃꯗꯤ ꯌꯥꯝ ꯅꯨꯡꯁꯤꯖ ꯆꯥꯟꯅꯥ ꯅꯪꯕ ꯅꯨꯡꯁꯤꯅꯥ ꯊꯝꯒꯍꯦ
ꯑꯩꯈꯣꯏꯗꯤꯅꯦ ꯑꯩꯈꫭꯏꯗꯤ ꯅꯨꯄꯤ ꯄꯥꯝꯃꯁꯨ ꯅꯨꯄꯤ ꯄꯣꯛꯇꯦ ꯑꯩꯈꯣꯏ ꯕꯕꯥ ꯃꯃꯥꯅ ꯑ ꯅꯨꯄꯥꯒ ꯑꯗ ꯄꯨꯗꯔ ꯏꯦ ꯎꯄꯥ ꯍꯥꯏꯇ ꯀꯗꯥꯏꯗꯒꯤ ꯑꯩꯈꯣꯏꯗꯤ ꯑ ꯑꯩꯒꯤ ꯏꯅꯥꯎꯅꯨꯄꯥꯁꯦ ꯅꯨꯄꯤ ꯏꯅꯥꯎꯅꯨꯄꯤ ꯂꯩꯒꯗ꯭ꯔꯥ ꯍꯥꯏꯅꯀꯣ ꯃꯤꯔꯣꯟꯕ ꯀꯥꯟꯗ ꯑꯗꯨꯝ ꯈꯟꯕ ꯑꯗꯨꯒ ꯑꯁ ꯅꯨꯄꯥ ꯑꯃꯨꯛꯀ ꯅꯨꯄꯥ ꯑꯃꯨꯛꯀ ꯑꯗꯨꯝ ꯃꯊꯪ ꯃꯊꯪ ꯅꯨꯄꯥꯒ ꯊꯞ ꯊꯣꯛꯑꯕ ꯋꯥꯅꯤꯅ ꯑꯗꯨ ꯑꯣꯏꯔꯗꯤ ꯎꯄꯥꯏ ꯂꯩꯇꯕ
ꯑꯥ
ꯏꯆꯟ ꯂꯥꯏꯅꯤꯡꯉꯁꯨ ꯎꯄꯥꯏ ꯂꯩꯇ꯭ꯔꯦ ꯑꯩꯈꯣꯏ ꯏꯁꯣꯔꯅ ꯇꯝꯕꯅꯤꯅ ꯑꯣ ꯎꯝ ꯅꯪꯒꯤ ꯕꯕꯥ ꯃꯃꯥꯗ ꯀꯔꯤ ꯀꯔꯤ ꯊꯕꯛ ꯇꯧꯔꯤ
ꯑꯗꯨꯝ ꯂꯩꯕꯅꯤꯗ
ꯑꯣ ꯑꫭ ꯅꯪꯒꯤ ꯊꯕꯛ ꯊꯕꯛꯀꯨꯝꯕ ꯇꯧꯗ꯭ꯔꯣ ꯕꯕꯥ ꯃꯃꯥꯗꯤ
ꯇꯧꯗꯦ
ꯑꯗꯨꯗꯤ ꯂꯥꯏꯔꯤꯛ ꯀꯟꯅ ꯀꯟꯅ ꯄꯥꯕ ꯇꯥꯕꯅꯤꯅꯦ ꯃꯤ ꯑꯣꯏꯅꯕ
ꯍꯣꯏ ꯍꯣꯏ
ꯎ ꯆꯍꯤꯗꯤ ꯀꯌꯥ ꯁꯨꯔꯕ
ꯀꯌꯥꯁꯨꯕ꯭ꯔꯃꯥ ꯀꯌꯥꯁꯨꯕ ꯃꯟꯕ꯭ꯔꯣ
ꯐꯣꯔ ꯊꯥꯔꯇꯤ ꯐꯥꯁ ꯁꯨꯔꯅꯤ
ꯋꯥ ꯀꯦ ꯍꯥꯏꯕ
ꯊꯥꯔꯇꯤ ꯐꯥꯏꯚ ꯎꯝ
ꯑꯗꯨꯗꯣ ꯍꯦꯟꯃꯟꯗ꯭ꯔꯣ ꯑꯣ
ꯑꯗꯨꯗꯤ ꯑꯗꯨꯗꯤ ꯀꯌꯥ ꯑꯣꯏꯒꯅꯤ ꯑꯗꯨꯗꯤ
ꯉꯥꯏꯈꯌꯣ ꯅꯪ ꯀꯌꯥ ꯁꯨꯈ꯭ꯔꯦ
ꯑꯩꯗꯤ ꯐꯣꯔꯇꯤ ꯁꯨꯔꯦꯗ
ꯌꯥꯔꯦ
ꯑꯩꯗꯤ ꯄꯨꯔꯥ ꯁꯤꯅꯤꯌꯔ ꯑꯣꯏꯈ꯭ꯔꯦ ꯑꯩꯗꯤ ꯁꯤꯅꯤꯌꯔ ꯍꯥꯏꯗꯤ ꯁꯤꯅꯦ ꯑꯣꯏꯈ꯭ꯔꯕꯅꯤꯗ ꯑꯗꯨꯒꯤꯅꯦ ꯅꯉꯣꯟꯗ ꯍꯧꯖꯤꯛ ꯇꯝꯃꯤꯁꯦ ꯀꯗ ꯀꯟꯅ ꯄꯥꯎ ꯑꯗꯨꯃꯍꯥꯏꯅ ꯇꯧꯑꯣ ꯍꯥꯏꯕꯗꯣ ꯇꯝꯕꯗꯣ ꯑꯗꯨꯒꯤꯅꯤ ꯅꯪ
ꯖꯗꯦ
ꯑꯗꯨꯒꯤꯅꯤꯗ ꯅꯨꯡꯁꯤꯕꯒꯤ ꯇꯝꯃꯤꯕꯅꯤꯗ ꯂꯥꯏꯔꯤꯛ ꯀꯟꯅ ꯄꯥꯒꯗꯕꯅꯤ ꯃꯤ ꯑꯐꯧꯕ ꯑꯣꯏꯒꯗꯕꯅꯤ ꯍꯥꯏꯕꯗꯣ ꯑꯗꯨꯒꯤ ꯑꯗꯨꯒꯤ ꯇꯝꯕꯤꯕꯅꯤꯗ ꯑ
ꯑ
ꯌꯥꯝ ꯍꯩꯕꯗꯤ ꯅꯠꯇꯦ ꯑꯗꯨꯕꯨ ꯑꯩꯅ ꯅꯪꯉꯣꯟꯗꯒꯗꯤ ꯈꯤꯇꯪ ꯍꯟꯕꯅꯤꯅꯀꯣ ꯍꯟꯕ ꯍꯥꯏꯁꯤꯔ ꯃꯗꯨꯗ ꯍꯜꯂꯝꯒꯅꯤ ꯍꯥꯏꯕꯒꯤ ꯋꯥꯈꯜꯗꯣ ꯊꯥꯖꯕ ꯂꯩꯕꯅꯤ
ꯌꯥꯏꯌꯦ ꯌꯥꯏ
ꯎꯝ ꯑꯗꯨꯗꯤ ꯕꯤ ꯑꯦ ꯕꯤ ꯑꯦ ꯑꯣꯏꯔꯕꯅꯤꯅꯀꯣ ꯑ ꯑꯦꯝ ꯑꯦ ꯑꯦꯝ ꯑꯦ ꯀꯣ
ꯍꯥꯏꯔ ꯍꯥꯏꯔꯒ ꯍꯣꯏ
ꯑꯣ ꯑꯠ ꯑꯠꯆꯥ ꯑꯁ ꯑꯩꯗꯤ ꯀꯣꯛꯁꯦ ꯑꯗꯨꯝ ꯀꯥꯎꯒꯟꯕꯅꯤꯗ ꯉꯁꯥꯏ ꯍꯥꯏꯈꯤꯕ ꯄꯣꯠꯗꯣ ꯑꯗꯨꯝ ꯀꯧꯕꯅꯤꯗ ꯑꯗꯨꯒꯤꯗꯨ ꯁꯣꯏꯈꯤꯕ ꯂꯥꯏꯔ ꯀꯣꯛꯄꯤꯒꯅꯤ
ꯍꯝ ꯍꯝ
ꯌꯥꯏꯅ ꯎꯝ ꯁꯨꯇꯤꯒ ꯐꯪꯗ꯭ꯔꯣ
ꯈꯪꯗꯦ ꯑꯩꯈꯣꯏꯗꯤ ꯑꯦꯛꯖꯥꯝ ꯊꯥꯔꯤꯒ ꯂꯩꯌꯦ ꯍꯧꯖꯤꯛꯀꯥꯟꯁꯦ
ꯑꯣ ꯀꯔꯤ ꯀꯔꯤ ꯁꯕꯖꯦꯛ ꯊꯥꯈ꯭ꯔꯦ
ꯏꯪꯂꯤꯁ ꯀꯣꯔ ꯄꯦꯄꯔꯁ
ꯑꯣ ꯀꯌꯥꯃꯨꯛ ꯋꯥꯠꯂꯤꯕ ꯁꯕꯖꯦꯛ ꯑꯗꯨꯗꯤ
ꯑꯅꯤ ꯋꯥꯠꯂꯤꯌꯦ
ꯑꯣ ꯗꯨꯗꯤ ꯂꯣꯏꯗꯧꯔꯦꯅꯦ ꯑꯗꯨꯝ ꯐꯖꯅ ꯇꯧꯕꯤꯔꯒ ꯑꯗꯨꯝ ꯔꯤꯖꯜꯗꯣ ꯑꯗꯨꯝ ꯉꯥꯏꯕ ꯇꯥꯔꯦꯅꯦ
ꯍꯣꯏ
ꯎꯝ ꯏꯝꯐꯥꯜꯗ ꯑꯣꯏꯔꯝꯅꯤꯅ
ꯍꯣꯏ
ꯎꯝ ꯐꯖꯅ ꯇꯧꯔꯣ ꯑꯗꯨꯋꯥꯏꯗ ꯃꯤ ꯑꯣꯏꯅꯕ ꯎꯝ ꯌꯨꯝ ꯈꯨꯜꯗꯗꯤ ꯑꯗꯨꯝ ꯆꯠꯇ꯭ꯔꯣ
ꯆꯠꯇꯦ
ꯀꯔꯤꯒꯤꯔꯣ
ꯀꯟꯅ ꯂꯥꯏꯔꯤꯛ ꯄꯥꯔꯒ ꯂꯩꯕꯅꯤ
ꯑꯣ ꯑꯁ ꯍꯣꯏ ꯕꯕꯥ ꯃꯃꯥꯁꯨ ꯀꯥꯎꯊꯣꯛꯑꯒ ꯂꯥꯏꯔꯤꯛ ꯈꯛꯇ ꯄꯥꯔꯒ ꯂꯩꯕ ꯃꯥꯜꯂꯦꯗ ꯏꯆꯥꯟꯗꯤ
ꯍꯣꯏ ꯑꯗꯨꯃꯥꯏꯅ ꯇꯧꯕꯅꯦ
ꯎꯝ ꯌꯥꯏ ꯌꯥꯏ
ꯁꯟꯗꯦ ꯁꯟꯗꯦ ꯒꯨꯝꯕꯗꯤ ꯑꯗꯨꯝ ꯍꯥꯥ
ꯐꯥꯒꯤ ꯇꯧꯕꯅꯦ
ꯌꯥꯏꯍꯦ ꯅꯪꯁꯨ
ꯍꯣꯏꯅꯦ
ꯅꯨꯄꯥꯗꯤ ꯑꯃꯨꯛ ꯀꯣꯏꯔꯝꯒꯅꯤ
ꯍꯥ
ꯅꯨꯄꯥꯗꯤ ꯑꯃꯨꯛ ꯀꯣꯏꯔꯝꯒꯅꯦꯕ
ꯀꯣꯏꯔꯝꯗꯦ
ꯂꯥꯏꯔꯤꯛꯇ ꯄꯨꯛꯅꯤꯡ ꯈꯔ ꯆꯪꯉꯨꯍꯦ ꯑꯗꯨꯗ ꯆꯪꯒꯅꯨꯀꯣ
ꯑꯦ ꯀꯣꯏꯅꯤꯡꯗꯦ ꯑꯩꯈꯣꯏꯗꯤ ꯗꯔꯦꯁ ꯂꯩꯇꯦ
ꯍꯣꯏꯗ ꯅꯪꯒꯤ ꯅꯪꯒꯤ ꯕꯕꯥ ꯅꯪꯒꯤ ꯕꯕꯥꯒ ꯃꯃꯥ ꯊꯥꯖꯔꯒ ꯏꯆꯥ ꯅꯨꯨꯄꯤꯗꯨ ꯃꯤ ꯑꯣꯏ ꯑꯣꯏꯔꯅꯤ ꯃꯥꯁꯦ ꯂꯥꯏꯔꯤꯛ ꯀꯟꯅ ꯇꯝꯃꯤ ꯍꯥꯏꯅ ꯊꯥꯖꯕ ꯊꯝꯃꯒ ꯀꯣ
ꯑꯝ
ꯁꯦꯔꯥꯟ ꯇꯨꯔꯥꯟ ꯁꯦꯔꯥꯟ ꯇꯨꯔꯥꯟ ꯇꯧꯕꯗꯤ ꯌꯥꯔꯣꯏꯀꯣ
ꯑꯩꯖ ꯗꯨ ꯈꯣꯏꯗꯤ ꯄꯥꯛ ꯇꯧꯗꯦꯗ ꯀꯔꯤꯔꯣ
ꯀꯔꯤ
ꯑꯗꯨ ꯈꯣꯏꯗꯤ ꯇꯧꯗꯦ
ꯑꯣ ꯅꯨꯄꯤꯁꯤꯡꯖꯨꯀꯣ ꯑ ꯉꯥꯎꯁꯤ__ ꯏꯟꯅꯕ ꯌꯥꯝ ꯂꯩꯌꯦꯕ ꯆꯣꯔꯨꯞ ꯊꯛꯄꯁꯨ ꯂꯩꯕꯅꯦ ꯌꯨ ꯊꯛꯄꯁꯨ ꯂꯩꯕꯅꯦ ꯇꯜꯂ꯭ꯕ ꯁꯥꯖꯟ ꯀꯔꯤ ꯒꯣꯀ꯭ꯋꯥ ꯂꯣꯏ ꯁꯥꯏꯔꯒ ꯂꯩꯕꯁꯨ ꯑꯗꯨꯝ ꯌꯥꯎꯕꯅꯦ ꯍꯣꯏ ꯏꯆꯟꯗꯤ ꯑꯗꯨ ꯑꯗꯨꯒꯨꯝꯕꯗꯨ ꯇꯧꯔꯛ ꯇꯧ ꯇꯧꯔꯝꯃꯣꯏ ꯑꯗꯨꯕꯨ ꯑ ꯑꯩꯅ ꯍꯥꯏꯕꯗꯤ ꯅ ꯅꯕ ꯅꯕꯨꯡ ꯑꯃ ꯑꯣꯏꯅ ꯀꯣ